ꯕꯤꯔꯥ ꯃꯥꯂꯦ ꯇꯥꯕ꯭ꯔꯣ
ꯕꯦꯔꯥ ꯅꯠꯇꯤꯌꯦ ꯃꯇꯝ ꯃꯇꯝꯅꯦ
ꯐꯔꯦ ꯐꯔꯦ
ꯑꯩꯅ ꯂꯥꯁꯇ ꯉꯥꯡꯕ ꯁꯦꯟꯇꯦꯟꯁꯇꯣ ꯅꯪ ꯇꯥꯍꯧꯗ꯭ꯔꯦꯀꯣ
ꯇꯥꯍꯧꯗ꯭ꯔꯦ ꯍꯥꯏꯔꯛꯑꯣ
ꯑꯣ ꯅꯪꯁꯦ ꯀꯣꯛ ꯌꯥꯗ꯭ꯔꯦꯕ ꯀꯩꯅꯣꯝꯃ ꯇꯧꯔꯦꯕ
ꯀꯣꯛꯀꯤ ꯀꯣꯛ ꯌꯥꯗ꯭ꯔꯦ ꯆꯨꯝꯃꯤꯗ ꯀꯩꯅꯣ ꯀꯣꯛ ꯌꯥꯗ꯭ꯔꯦ ꯀꯩꯅꯣ
ꯅꯠꯇꯤꯌꯦ
ꯍꯥꯏꯔꯒ ꯍꯥꯏꯗꯦ ꯍꯥꯏꯌꯦ ꯑꯗꯨꯒ ꯃꯤꯅ ꯍꯥꯏꯕꯤꯔꯁꯨ ꯍꯥꯏꯗ꯭ꯔꯤ ꯍꯥꯏꯌꯦ
ꯍꯣꯏꯅꯦ ꯌꯥꯗ꯭ꯔꯦꯅ ꯍꯥꯏꯔꯁꯦ ꯀꯥꯏꯗꯦ ꯍꯣꯏ ꯄꯝꯀꯤꯟꯗꯤ ꯆꯥꯕ꯭ꯔꯣ ꯅ
ꯍꯣꯏ ꯍꯣꯏ ꯆꯥꯏꯌꯦ ꯄꯝꯀꯤꯟ ꯅꯤꯉꯣꯟ ꯈꯣꯏ ꯄꯝꯀꯤꯟ ꯆꯥꯕꯅꯦ ꯀꯝꯀꯤꯟ ꯍꯥꯏꯕꯁꯦ ꯒ꯭ꯔꯤꯟꯗꯨꯅ ꯍꯥꯎꯋꯦ
ꯑꯃ ꯃꯨꯟꯕ ꯌꯦꯜꯂꯣꯗꯨꯗꯤ
ꯃꯨꯟ ꯃꯨꯟꯕꯁꯨ ꯍꯥꯎꯋꯦ ꯑꯗꯨ ꯑꯣꯏꯔꯁꯨ ꯃꯥꯗꯤ ꯌꯥꯝ ꯊꯨꯝꯃꯦꯅ
ꯎꯝ
ꯍꯥꯎꯔꯁꯨ ꯌꯥꯝ ꯍꯥꯎꯕ ꯑꯣꯏꯗꯦ ꯒ꯭ꯔꯤ ꯒ꯭ꯔꯤꯟꯗꯨꯅ ꯍꯦꯟꯅ ꯄꯥꯝꯃꯦ
ꯎꯝ ꯅꯪꯒꯤꯗꯤ ꯈꯔ ꯄꯦꯠꯅ ꯐꯨꯠꯇꯨꯅꯤꯅꯦ
ꯅꯪꯗꯤ ꯑꯗꯨꯒꯨꯝꯕ ꯆꯥꯔꯝꯃꯣꯏꯅꯦ
ꯑꯩꯗꯤ ꯄꯝꯀꯤꯟ ꯆꯥꯅꯤꯡꯗꯦ ꯑꯗꯨꯕꯨ ꯎꯝ ꯄꯝꯀꯤꯟ ꯍꯥꯏꯕꯁꯦ ꯑꯃ ꯂꯩꯗꯅ ꯍꯧꯖꯤꯛ ꯃꯆꯥ ꯃꯆꯥ ꯊꯣꯛꯂꯛꯄꯗꯣ
ꯑꯣ ꯀꯩꯅꯣ ꯀꯩꯅꯣ ꯁꯥꯡ ꯁꯥꯡꯉꯒ ꯀꯩꯅꯣ ꯕꯣꯏꯜ ꯆꯥꯕ ꯆꯥꯠꯇꯨꯔꯥ ꯆꯨꯀꯤꯅꯤ
ꯖꯨꯛꯀꯤꯅꯤ ꯅꯠꯇ꯭ꯔꯁꯨ ꯅꯣꯔꯃꯦꯜꯁꯨ ꯌꯥꯏ ꯀꯩꯅꯣ ꯖꯨꯛꯀꯤꯅꯤꯗꯨꯗꯤ ꯑꯗꯨꯗꯨꯗꯤ ꯊꯨꯝꯃꯦꯗ ꯈꯔ ꯋꯥꯠꯇꯔꯤ ꯑꯣꯏꯌꯦ
ꯍꯣꯏ
ꯑꯗꯨ ꯑꯣꯏꯅꯗꯤ ꯑꯗꯨꯝ ꯑꯝꯃꯗꯣ ꯑꯣꯛꯁꯥꯒꯨꯝꯕꯗ ꯍꯥꯞꯄꯗꯣ ꯍꯨꯖꯤꯛ
ꯎꯝ
ꯄꯝꯀꯤꯟ ꯊꯣꯛꯄꯒꯤ ꯐ꯭ꯂꯥꯋꯔꯤꯡ ꯇꯧꯕ ꯃꯇꯝꯗ ꯈꯔ ꯈꯔ ꯊꯣꯛꯄ ꯍꯧꯔꯦꯗꯅ
ꯍꯣꯏ ꯍꯣꯏ
ꯑꯗꯨꯗꯣ ꯄꯨꯂꯞ ꯍꯞ ꯍꯥꯞꯃꯤꯟꯅꯔꯒ ꯑꯣꯛꯁꯥ ꯑꯝꯃꯗꯣ ꯍꯥꯞꯄꯗ ꯑꯁ ꯍꯥꯎꯕꯅꯦꯍꯦ
ꯍꯣꯏ ꯁꯥꯗ ꯍꯥꯞꯄꯗꯤ ꯍꯥꯎꯇꯕ ꯂꯩꯇꯦ ꯅꯪꯁꯨ
ꯑꯗꯨꯝ ꯏꯟꯖꯥꯡ ꯐꯨꯠꯂꯖꯨ ꯍꯥꯎꯕꯅꯤꯗ ꯀꯩꯅꯣꯃ ꯀꯥꯡ ꯀꯥꯡꯁꯣꯏ ꯑꯃ ꯊꯣꯡꯉꯁꯨ ꯍꯥꯞꯄꯗꯣ ꯑꯗꯨꯕꯨ ꯑꯍꯥꯎꯕ ꯅꯤꯡꯁꯤꯡꯕ ꯀꯥꯟꯗ ꯁꯥ ꯑꯣꯛꯁꯥꯒꯤꯗꯣ ꯅꯤꯡꯁꯤꯡꯕꯀꯣ
ꯑꯥꯎ
ꯍꯥꯎꯋꯦꯗ ꯑꯗꯣ ꯑꯩꯗꯤ ꯀꯩꯅꯣꯝꯃ ꯆꯥꯎꯒ꯭ꯔꯗꯤ ꯄꯥꯝꯗꯦ
ꯎꯝ
ꯅꯥꯀꯨꯞꯄꯤꯗꯤ ꯆꯥꯕ꯭ꯔꯣ ꯍꯜꯂꯣ
ꯅꯪꯅ ꯍꯥꯏꯁꯦ ꯀꯔꯤꯅꯣ
ꯆꯥꯏꯐ
ꯂꯝꯍꯨꯏ ꯀꯔꯤꯕ
ꯀꯔꯤ ꯂꯝꯍꯨꯏ ꯀꯩꯅꯣ
ꯅꯪ ꯍꯥꯏꯗꯣ ꯑꯩ ꯇꯥꯗꯦ ꯑꯃꯨꯛ ꯍꯥꯏꯌꯣ
ꯅꯥꯀꯨꯞꯄꯤ ꯆꯥꯕ꯭ꯔꯣ
ꯎꯝ ꯆꯥꯏꯌꯦ ꯆꯥꯏꯌꯦ ꯃꯥꯗꯤ ꯃꯤꯁ ꯇꯧꯕ ꯌꯥꯗꯦꯅ
ꯑꯠꯆꯥ ꯑꯁ ꯑꯗꯨꯗꯤ ꯌꯥꯗꯤ ꯌꯥꯏꯅꯦ ꯅꯪ ꯏꯕꯥꯅꯤꯁꯦ ꯆꯥꯃꯤꯟꯅꯕ ꯌꯥꯕꯅꯤꯅꯦ
ꯑꯩꯗꯤ ꯒ꯭ꯔꯤꯟ ꯑꯌꯥꯝꯕ ꯆꯥꯏꯌꯦꯗ
ꯑꯩꯁꯨ ꯚꯤꯖꯤꯇꯦꯕꯜꯗꯤ ꯆꯥꯏꯗ ꯑꯗꯨꯕꯨ ꯀꯩꯅꯣꯝꯃ ꯆꯥꯗꯦꯕꯅꯦ ꯄꯝꯀꯤꯟ ꯈꯛꯇꯅꯤ ꯀꯩꯅꯣ ꯆꯥꯗꯕ ꯕꯣꯇꯣꯒꯣꯠ ꯃꯣꯇꯣ ꯒꯣꯠꯇꯨ ꯀꯔꯤ ꯍꯥꯏꯕ꯭ꯔꯣ ꯃꯩꯇꯩꯂꯣꯟꯗ
ꯑꯥ ꯈꯣꯡꯗ꯭ꯔꯨꯝ
ꯈꯣꯡꯗ꯭ꯔꯨꯝ ꯈꯣꯡꯗ꯭ꯔꯨꯝ ꯍꯥꯏꯕ ꯃꯥꯜꯂꯦ ꯑꯗꯨꯁꯨ ꯆꯥꯏ ꯃꯥꯏꯃꯣ ꯃꯥꯏꯃꯣ ꯑꯃ ꯍꯥꯏꯕ ꯑꯃ ꯂꯩꯗꯅ ꯈꯣꯡꯗ꯭ꯔꯨꯝ ꯃꯥꯟꯕ
ꯈꯪꯗ꯭ꯔꯦ
ꯑꯁ ꯃꯥꯏꯃꯣ ꯍꯥꯏꯕ ꯅꯠꯇꯦꯗ ꯃꯩꯇꯩ꯭ꯔꯣꯟꯗ ꯀ꯭ꯔꯤ ꯍꯥꯏꯕ ꯀꯥꯎꯒ꯭ꯔꯦ ꯎꯝ
ꯅꯣꯏ ꯅꯣꯏ ꯂꯣꯟꯗ ꯊꯣꯛꯄ꯭ꯔꯣ ꯍꯧꯖꯤꯛꯇꯣ
ꯑꯩꯈꯣꯏ ꯂꯣꯟꯗꯁꯨ ꯅꯠꯇꯦ ꯑꯩꯈꯣꯏ ꯑꯦꯔꯤꯌꯥꯗ ꯃꯗꯨꯒꯤꯗ ꯑꯗꯨꯃꯥꯏꯅ ꯍꯥꯏꯅꯕ ꯍꯥꯏꯇꯥꯔꯦ
ꯎꯝ
ꯑꯩꯅꯗꯤ ꯃꯩꯇꯩꯂꯣꯟ ꯃꯥꯟꯕ ꯑꯗꯨ ꯃꯩꯇꯩꯂꯣꯟ ꯅꯠꯇ꯭ꯔꯗꯤ ꯎꯄꯥꯏ ꯂꯩꯇꯦ ꯑꯃ ꯋꯥꯇꯔꯃꯦꯂꯣꯟ ꯃꯥꯜꯂꯒ ꯑꯀꯟꯕꯃ ꯂꯩ ꯅ ꯆꯥꯕꯗꯣ ꯑꯗꯨ ꯀꯔꯤ ꯍꯥꯏꯕ꯭ꯔꯣ
ꯎꯝ ꯀꯩꯅꯣ ꯎꯝ ꯑꯗꯨꯕꯨ ꯈꯣꯡꯗ꯭ꯔꯨꯝ ꯀꯧꯋꯦ ꯑꯗꯨꯒ ꯍꯧꯖꯤꯛ ꯑꯩꯈꯣꯏꯅ ꯕꯣꯏꯜ ꯆꯥꯕꯗꯣ ꯑꯗꯨꯕꯨ ꯑꯃ ꯂꯩꯔꯝꯅꯤ ꯃꯃꯤꯡ
ꯎꯝ ꯉꯥꯎꯋꯦꯗꯨꯅꯤ ꯑꯃꯨꯛꯀ ꯍꯦꯟꯅ ꯉꯥꯎꯈ꯭ꯔꯦ
ꯎꯝ
ꯃꯗꯨꯒꯤꯗꯣ ꯏꯔꯣꯝꯕ ꯌꯥꯝ ꯍꯥꯎꯕꯅꯤꯅꯦ
ꯍꯥꯏ ꯏꯔꯣꯝꯕ
ꯍꯧꯖꯤꯛ ꯑꯀꯟꯕꯗꯣ
ꯑꯥꯏ ꯑꯩꯈꯣꯏꯗꯤ ꯆꯥꯗ꯭ꯔꯤꯌꯦ ꯆꯥꯗ꯭ꯔꯤ ꯏꯔꯣꯝꯕꯗꯤ ꯁꯨꯛꯆꯥ ꯆꯥꯗ꯭ꯔꯤ
ꯑꯦ ꯃꯗꯨꯗꯨꯗꯤ ꯃꯤ ꯏꯟꯖꯥꯡꯗ ꯄꯥꯛ ꯆꯥꯅꯗꯕꯅꯦ
ꯅꯣ ꯑꯩꯈꯣꯏꯗꯤ ꯏꯟꯖꯥꯡ ꯈꯛꯇ ꯆꯥꯏ ꯏꯟꯖꯥꯡ ꯆꯥꯗꯣꯏꯅꯦ ꯑꯗꯨꯒ ꯏꯟꯖꯥꯡ ꯅꯠꯇ꯭ꯔꯗꯤ ꯕꯣꯏꯜ ꯆꯥꯗꯣꯏꯅꯤ
ꯃꯗꯨꯗꯨꯗꯤ ꯏꯟꯖꯥꯡ ꯍꯥꯞꯇ꯭ꯔꯗꯤ ꯊꯨꯒꯥꯏꯗ꯭ꯔꯗꯤ ꯆꯥꯛꯍꯥꯎꯔꯣꯏꯌꯦ
ꯅꯪꯅꯝ ꯑꯩ ꯒ꯭ꯌꯥꯟ ꯇꯥ ꯅꯪ ꯀꯔꯝꯕ ꯍꯥꯏꯕ꯭ꯔꯥ
ꯋꯥꯇꯔ ꯋꯥꯇꯔꯃꯦꯅꯣꯟ ꯃꯦꯂꯣꯟ ꯃꯥꯟꯕ
ꯋꯥꯏꯠ ꯀꯂꯔ ꯀꯂꯔ ꯃꯥꯒꯤ ꯀꯔꯗꯣ ꯌꯥꯝ ꯍꯥꯔꯠ ꯑꯣꯏꯕꯗꯨ ꯀꯣ
ꯍꯣꯏ ꯀꯣꯕꯤꯒꯨꯝꯅ ꯋꯥꯏꯠ ꯀꯂꯔ ꯑꯃ ꯀꯩꯅꯣ ꯇꯧꯕꯅꯦ
ꯀꯣꯕꯤꯒꯨꯝꯅ ꯍꯥꯏꯔꯦ ꯑꯃꯨꯛ ꯍꯧꯖꯤꯛꯇꯣ
ꯀꯣꯕꯤꯗꯨꯁꯨ ꯐꯥꯔꯁ ꯊꯣꯔꯛꯄ ꯀꯥꯟꯗ ꯃꯥꯒꯤ ꯂꯦꯌꯔ ꯑꯃ ꯋꯥꯏꯠ ꯀꯂꯔ ꯑꯃ ꯂꯩꯗꯅ ꯂꯦꯌꯔ ꯄꯥꯎꯗꯔ ꯇꯥꯏꯞꯇ ꯃꯗꯨꯒꯨꯝꯅ ꯂꯩꯌꯦꯕ
ꯑꯗꯨꯗꯤ ꯑꯩꯈꯣꯏꯗꯤ ꯏꯔꯣꯝꯕ ꯁꯨꯡꯆꯥ ꯆꯥꯗ꯭ꯔꯤ ꯀꯃꯥꯏꯅ ꯆꯥꯗꯣꯏꯅꯣ ꯃꯥꯗꯤ ꯏꯔꯣꯝꯕ ꯍꯥꯏꯗꯤ ꯄꯨꯔꯥ ꯃꯦꯁ ꯇꯧꯔꯒ ꯃꯥꯒꯤ ꯑꯣꯏꯔꯅꯤꯅ
ꯍꯣꯏ ꯉꯥ ꯑꯀꯪꯕꯒ ꯏꯔꯣꯝꯕꯗꯣꯥ ꯑꯁ ꯆꯥꯎꯋꯣꯏꯗꯅ ꯑꯩ ꯑꯩꯕꯨꯁꯨ ꯑꯩꯈꯣꯏ ꯑꯥ ꯃꯩꯇꯩꯁꯤꯡ ꯃꯔꯨꯞ ꯂꯩꯕ ꯃꯣꯏꯅ ꯇꯝꯕꯤꯕꯅꯦ ꯑꯁ ꯍꯥꯎꯋꯦꯕ ꯃꯣꯏꯅ ꯁꯦꯝꯃꯒꯗꯤ ꯍꯦꯟꯅ ꯍꯥꯎꯋꯦ
ꯎꯝ
ꯎꯝ ꯐꯥꯔꯁ ꯇꯥꯏꯝꯅꯤ ꯑꯩꯁꯨ ꯑꯗꯨ ꯆꯥꯕꯗꯣ ꯑꯗꯨꯕꯨ ꯑꯗꯨꯝ ꯆꯥꯈ꯭ꯔꯦ ꯑꯗꯨ ꯇꯨꯡꯗꯗꯤ
ꯎꯝ
ꯏꯝꯐꯥꯜꯗ ꯂꯥꯛꯄ ꯀꯥꯟꯗ ꯃꯣꯏꯅ ꯊꯣꯡꯕꯤꯕ ꯍꯥꯏꯇꯥꯔꯦ
ꯎꯝ
ꯍꯥꯎꯋꯦ ꯃꯗꯨꯁꯨ ꯍꯥꯎꯋꯦ ꯑꯗꯨꯒ ꯕ꯭ꯔꯣꯀꯣꯂꯤ ꯗꯤ ꯄꯥꯝꯕ꯭ꯔ ꯅ
ꯄꯥꯝꯃꯦ ꯕ꯭ꯔꯣꯀꯣꯂꯤꯗꯤ ꯍꯥꯐ ꯕꯣꯏꯜ ꯇꯨꯀꯣ
ꯎꯝ ꯍꯥꯞ ꯄꯥꯝꯃꯦ ꯍꯣꯏ ꯌꯦꯟꯖꯥꯡꯗꯁꯨ ꯑꯩꯈꯣꯏꯅ ꯀꯥꯡꯁꯣꯏ ꯑꯃ ꯊꯣꯡꯕꯗꯨꯁꯨ ꯑꯗꯨꯝ ꯕꯣꯏꯜ ꯇꯥꯏꯞꯇ ꯍꯥꯞꯄꯗ ꯍꯥꯎꯕꯅꯤꯗ
ꯎꯝ
ꯑꯗꯨꯒ ꯂꯦꯇꯦꯁꯇꯤ ꯄꯥꯝꯕ꯭ꯔꯥ꯫
ꯂꯦꯛꯇꯤꯁꯁꯦ ꯂꯦꯛꯇꯤꯁ ꯄꯥꯝꯕ ꯍꯥꯏꯕꯁꯦ ꯑꯗꯨꯝ ꯁꯤꯡꯖꯨꯒꯨꯝꯕꯗ ꯈꯛꯇ ꯄꯥꯝꯃꯤꯗ꯫
ꯃꯤꯃꯤꯒꯨꯝꯕ ꯁꯣꯏꯔꯒ ꯑ ꯃꯤꯃꯤꯒꯨꯝꯕ ꯁꯦꯝꯃꯒ ꯑꯗ ꯂꯦꯛꯇꯤꯁ ꯆꯥꯕꯁꯨ ꯍꯥꯎꯋꯤꯗꯅ꯫
ꯍꯣꯏ꯫
ꯑꯣꯀꯦ ꯅꯄꯥꯛ ꯀꯦꯕꯦꯖ ꯆꯥꯕ꯭ꯔꯣ꯫
ꯍꯥ ꯑꯗꫭ ꯑꯩ ꯆꯥꯕ ꯐꯪꯗ꯭ꯔꯤꯌꯦ꯫
ꯐꯪꯗ꯭ꯔꯤꯕꯥ꯫
ꯌꯥꯝ ꯂꯨꯔꯦꯗꯀꯣ ꯅꯪꯁꯨ꯫
ꯑꯩ ꯑꯩ ꯆꯥꯕ ꯐꯪꯗ꯭ꯔꯦ ꯑꯩ ꯀꯤꯝꯆꯤ ꯀꯤꯝꯆꯤ ꯇ꯭ꯔꯥꯏ ꯇꯧꯅꯤꯡꯉꯤꯅꯦ ꯑꯗꯨꯒꯤ꯫
ꯀꯤꯝꯆꯤ ꯆꯥꯗ꯭ꯔꯤꯕꯣ꯫
ꯍꯣꯏ꯫
ꯅꯪ ꯀꯥꯏꯗ ꯍꯤꯡꯕ꯭ꯔꯣ ꯅꯍꯥꯟꯗꯒꯤ꯫
ꯑꯁ ꯂꯣꯏꯔꯦ꯫
ꯀꯔꯤꯅꯣ ꯂꯣꯏꯔꯦ ꯍꯥꯏꯔꯤꯁꯤꯕꯨ ꯀꯩꯅꯣ ꯃꯤ
ꯅꯪꯖꯦ ꯅꯨꯄꯥ ꯃꯌꯥꯝꯁꯨ ꯇꯦꯁ ꯇꯧꯕ ꯂꯣꯏꯔꯦ ꯅꯨꯄꯤ ꯅꯪꯅ ꯌꯥꯝ ꯀꯔꯤꯕꯥ ꯑꯆꯥꯄꯣꯠ ꯆꯥꯕ ꯃꯤꯅꯤꯅꯦ ꯅꯨꯄꯤꯁꯤꯡꯖꯦ꯫ ꯅꯪꯅ ꯀꯤꯝꯁꯤ ꯆꯥꯗ꯭ꯔꯤꯕ ꯑꯩꯅ ꯉꯥꯛꯄ꯫
ꯉꯛꯅꯤꯡꯉꯥꯏ ꯂꯩꯇꯦꯅꯥ꯫
ꯍꯩ ꯀꯤꯝꯆꯤꯖꯦ ꯃꯌꯥꯝ ꯐꯥꯎꯔꯕꯅꯤ ꯑꯗꯨꯃꯨꯛ ꯍꯥꯎꯕꯗꯣ ꯅꯪ ꯆꯥꯗ꯭ꯔꯤ ꯍꯥꯏꯌꯦ꯫
ꯆꯥꯗ꯭ꯔꯤ ꯀꯝꯆꯤꯁꯨ꯫
ꯆꯥꯎ ꯆꯥꯎ ꯑꯩ ꯑꯩꯗꯤ ꯏꯁꯥꯅ ꯐꯥꯎ ꯀꯤꯝꯆꯤ ꯁꯦꯝꯔꯒ ꯆꯥꯕ ꯍꯧꯔꯕꯅꯦ꯫
ꯐꯔꯦꯅꯦ ꯍꯥꯎꯕ꯭ꯔꯣ꯫
ꯑꯁ ꯍꯥꯎꯇ꯭ꯔꯗꯤ꯫
ꯃꯤꯅ ꯍꯥꯏꯕꯗꯤ ꯑꯩꯈꯣꯏꯅ ꯁꯦꯝꯕꯗꯣ
ꯑꯥ꯫
ꯇꯦ ꯍꯥꯏꯌꯦꯅꯣ꯫
ꯑꯗꯨ ꯁꯣꯁꯀꯨꯝꯕ ꯁꯨꯗ꯭ꯔꯗꯤ ꯍꯥꯎꯇꯕꯅꯦ꯫
ꯑꯗꯨꯅꯤ꯫
ꯑꯗꯨ ꯀꯩꯅꯣ ꯂꯩꯌꯦ ꯍꯧꯖꯤꯛ ꯑꯥ ꯁ꯭ꯋꯔꯖꯟ ꯁꯣꯔꯠꯁ ꯍꯥꯏꯅ ꯑꯃ ꯂꯩꯗꯅ ꯁ꯭ꯋꯔꯖꯟ ꯍꯥꯏꯕꯔꯥ ꯁ꯭ꯋꯦꯔꯖꯟ ꯍꯥꯏꯕ꯭ꯔꯥ꯫
ꯎꯝ꯫
ꯑꯗꯨ ꯂꯩꯔꯦ ꯑꯗꯨꯒ ꯀꯣꯔꯤꯌꯟꯒꯤ ꯑ ꯀꯔꯤꯕ꯫ ꯒꫭꯆꯨꯖꯥꯡ ꯑꯅ ꯑꯃ ꯂꯩꯗꯅ꯫
ꯎꯝ꯫
ꯑꯗꯨ ꯂꯩꯔꯦ ꯑꯗꯨꯒ ꯐꯤꯁ ꯁꯣꯁꯀ ꯁꯣꯏ ꯁꯣꯁ ꯈꯔ ꯍꯥꯞꯄ꯫ ꯕꯤꯅꯤꯒꯔꯁꯨ ꯃꯤ ꯈ꯭ꯔꯗꯤ ꯃꯥꯜꯂꯦ ꯊꯨꯅ ꯈꯔ ꯁꯥꯎꯔ ꯑꫭꯏꯅꯤꯡꯉꯥꯏ꯫ ꯁꯤꯟꯍꯟꯅꯤꯡꯉꯥꯏ ꯑꯗꯣ ꯑꯩꯗꯤ ꯑꯗꯨꯗꯤ ꯍꯥꯞꯅꯤꯡꯗꯦ꯫
ꯎꯝ꯫
ꯑꯗꯨꯝ ꯅꯦꯆꯔꯦꯜꯂꯤ ꯃꯁꯥꯅ ꯁꯤꯜꯂꯛꯄꯅꯤ ꯑꯗꯨꯗꯣ ꯃꯄꯥꯟꯗ ꯊꯝꯕꯗ ꯑꯗꯣ꯫ ꯑꯗꯨꯒ ꯑꯩ ꯁꯤ ꯁꯣꯜꯗꯤ ꯅꯄꯥꯛ ꯀꯦꯕꯦꯖꯀꯨꯝꯕ ꯀꯦꯕꯦꯖꯀꯨꯝꯕꯗ ꯍꯧꯖꯤꯛ ꯃꯣꯏꯅ ꯁꯤ ꯁꯣꯜꯒ ꯁꯤ ꯁꯣꯜꯅ ꯀꯩꯅꯣ ꯇꯧ ꯍꯥꯏꯕꯅꯦꯕ ꯁꯣꯛ ꯇꯧ ꯍꯥꯏꯕꯅꯦꯕ꯫ ꯑꯩ ꯃꯗꯨꯗꯤ ꯇꯧꯗꯦ ꯅꯣꯔꯃꯦꯜꯗ ꯇ꯭ꯔꯥꯏ ꯈꯔ ꯇꯧꯑꯦ꯫ ꯎꯝ ꯅꯥꯀꯨꯞꯄꯤꯁꯨ ꯍꯥꯎꯕꯅꯦ ꯃꯗꯨꯒꯤꯗꯣ ꯑꯗꯨꯒ ꯏꯁꯄ꯭ꯔꯤꯡ ꯑꯣꯅꯤꯌꯟꯗꯣ ꯏꯁꯤꯡ ꯇꯤꯜꯍꯧꯗꯣ ꯃꯗꯨꯗꯁꯨ ꯍꯥꯎꯋꯦ
ꯑꯗꯣ ꯏꯁꯤꯡ ꯇꯤꯜꯂꯧ ꯍꯥꯏꯕꯔꯥ
ꯍꯣꯏ ꯅꯒ ꯅꯒꯥ ꯄꯤꯌꯥꯁꯇꯨ ꯅꯠꯇꯦꯀꯣ ꯏꯁꯤꯡ ꯇꯤꯜꯍꯧ ꯁꯄ꯭ꯔꯤꯡ ꯑꯣꯅꯤꯌꯟꯗꯣ ꯑꯣꯏ ꯀꯩꯅꯣ ꯀꯅꯥꯔꯣ ꯏꯁꯤꯡ ꯇꯤꯜꯍꯧꯒꯤꯁꯨ ꯍꯥꯎꯕꯅꯦ ꯑꯗꯨꯒ ꯍꯥ ꯇꯥꯕ꯭ꯔꯣ
ꯇꯥꯏꯌꯦ
ꯀꯔꯤ ꯇꯧꯋꯦꯕ
ꯅꯪ ꯀꯩꯗꯧꯔꯒꯦ
ꯑꯣ ꯃꯤ ꯑꯃꯅ ꯀꯩꯅꯣꯝꯃ ꯇꯦꯛꯁ ꯊꯥꯔꯛꯄ ꯗꯨ ꯀꯩꯗꯧꯔꯕ ꯖꯥꯠꯅꯣꯅ ꯌꯦꯡꯕꯅꯤ ꯀꯅꯥꯔꯣꯅ
ꯎꯝ
ꯉꯔꯥꯡ ꯒ꯭ꯔꯨꯞꯇ ꯃꯤ ꯌꯥꯝ ꯂꯥꯡꯉꯦꯗꯅ
ꯍꯣꯏ
ꯑꯥ ꯑꯣꯏꯊꯣꯛꯇꯕ ꯋꯥ ꯉꯛꯇ ꯉꯥꯡꯉ ꯂꯩꯌꯦ ꯑꯁ
ꯑꯗꯨꯝ ꯃꯤ ꯌꯥꯝꯕ ꯍꯥꯏꯕꯁꯤꯗꯤ ꯑꯗꯨꯝ
ꯅꯠꯇꯦ ꯗꯤꯁꯀꯁꯟꯕꯨꯗꯤ ꯀꯥꯏꯗꯦꯗ ꯗꯤꯁꯀꯁꯟ ꯇꯧꯅꯤꯡꯉꯥꯏꯅꯦ ꯒ꯭ꯔꯨꯞ ꯇꯧꯔꯤ ꯒ꯭ꯔꯨꯞ ꯁꯦꯝꯕꯗꯣ ꯑꯗꯨꯕꯣ ꯗꯤꯁꯀꯁꯟ ꯇꯧꯔꯒ ꯄꯔꯁ꯭ꯅꯜꯗ ꯑꯣꯜꯂꯒ ꯃꯤꯕꯨ ꯋꯥꯊꯤ ꯉꯥꯡꯕ ꯆꯥꯎꯈꯠ ꯇꯕ ꯋꯥ ꯉꯥꯡꯕꯗꯤ ꯌꯥꯅꯤꯡꯗꯦꯕ ꯖꯦꯅꯔꯦꯜ ꯇꯣꯄꯤꯛꯇ ꯗꯤꯕꯦꯠ ꯇꯧꯑꯦ ꯇꯧꯑꯣ ꯗꯤꯁꯀꯁ ꯇꯧꯒꯦ ꯇꯧꯑꯣ ꯃꯤ
ꯎꯝ
ꯀꯔꯤꯕ ꯍꯧꯖꯤꯛ ꯑꯦꯐ ꯀꯨꯝꯕ ꯋꯥꯍꯩ ꯁꯤꯖꯟꯅꯕ
ꯎꯝ
ꯑꯗꯨꯝꯕꯗꯣ ꯌꯥꯅꯤꯡꯗꯦꯕ ꯃꯤ ꯑꯃꯒꯤ ꯒ꯭ꯔꯨꯞ ꯅꯠꯇꯦ ꯃꯤ ꯑꯅꯤ ꯍꯨꯝꯒꯤ ꯃꯤ ꯑꯃ ꯑꯅꯤ ꯑꯍꯨꯝꯒꯤ ꯒ꯭ꯔꯨꯞ ꯅꯠꯇꯦꯕ ꯃꯤ ꯌꯥꯝꯃꯦ ꯆꯇ꯭ꯔꯨꯛ ꯆꯇ꯭ꯔꯦꯠ ꯅꯤꯄꯥꯜ ꯆꯅꯤꯄꯥꯜ ꯂꯩꯌꯦ
ꯎꯝ
ꯑꯗꯨꯗ ꯑꯣꯏꯊꯣꯛꯇꯕ ꯋꯥꯉꯥꯡ ꯂꯩꯔꯒ ꯃꯤꯕꯨ ꯀꯥꯔꯟ ꯇꯥ ꯂꯩꯕꯗꯨꯗꯤ ꯌꯥꯅꯤꯡꯗꯦꯕ
ꯎꯝ
ꯂꯧꯊꯣꯛꯈ꯭ꯔ ꯃꯥꯜꯂꯦ ꯃꯥꯕꯨꯗꯣ
ꯑꯣ ꯑꯩꯗꯤ ꯄꯥꯕꯤꯗꯦ ꯀ꯭ꯂꯤꯌ꯭ꯔ ꯆꯦꯠ ꯀ꯭ꯂꯤꯌꯔ ꯇꯧꯕꯤ
ꯃꯗꯨ ꯅꯨꯄꯥꯗꯣ ꯈꯔ ꯑꯍꯩ ꯁꯥꯔꯒ ꯉꯥꯡꯔꯤꯕꯗꯣ ꯃꯥꯁꯦ ꯑꯩꯅ ꯇꯥꯕꯗꯀꯣ
ꯎꯝ
ꯋꯥꯆꯦꯞ ꯑꯅꯤ ꯑꯍꯨꯝ ꯄꯥꯏꯌꯦ ꯌꯦ ꯃꯥꯗꯣ ꯑꯗꯨꯒ ꯃꯤ ꯑꯅꯤ ꯑꯍꯨꯝ ꯁꯥꯔꯒ ꯁꯞꯄꯣꯔꯠ ꯇꯧꯕꯝ ꯃꯤ ꯑꯃꯅ ꯑꯃꯕꯨ ꯁꯞꯄꯣꯔꯠ ꯇꯧꯕ ꯁꯥꯔꯒ ꯃꯤ ꯑꯅꯤ ꯑꯍꯨꯝ ꯁꯥꯔꯒ ꯃꯁꯥꯅ ꯑꯗꯨꯝ ꯇꯧ ꯂꯩꯕꯩ ꯃꯥ ꯃꯤ ꯃꯈꯩꯕꯣ
ꯑꯣꯝ
ꯑꯃꯥꯏꯅ ꯍꯥꯏꯌꯦꯕ ꯈꯪꯗꯦꯕ ꯑꯩꯁꯨ
ꯎꯝ
ꯃꯤꯅ ꯍꯥꯏꯔꯛꯄꯅꯦ ꯋꯥꯆꯦꯞ ꯑꯅꯤ ꯑꯥꯍꯨꯝ ꯄꯥꯏꯔꯒ ꯒ꯭ꯔꯨꯞꯇ ꯂꯣꯏꯅꯃꯛ ꯂꯩꯌꯦ ꯑꯗꯨꯗ ꯋꯥ ꯌꯦꯠꯅꯕꯗ ꯃꯥꯅ ꯃꯤ ꯑꯅꯤ ꯑꯍꯨꯝ ꯁꯥꯔꯒ ꯌꯦꯠꯅ ꯂꯩꯌꯦ
ꯎꯝ
ꯑꯩ ꯑꯩ ꯑꯩꯗꯤ ꯉꯔꯥꯡ ꯑꯦ ꯗꯤꯁꯀꯁ ꯇꯧꯒꯦꯗꯤ ꯇꯧꯑꯣ ꯇꯧ ꯅꯠꯇ꯭ꯔꯗꯤ ꯋꯥꯍꯩ ꯐꯠꯇꯕ ꯌꯨꯁ ꯇꯧꯔꯒ ꯁꯤꯖꯤꯟꯅꯒꯅꯨ ꯒ꯭ꯔꯨꯞꯇꯤ ꯅꯪ ꯃꯦꯅꯔ ꯈꯔ ꯀꯔꯤ ꯍꯥꯏꯁꯤꯔ ꯕꯦꯕꯥꯔ ꯈꯔ ꯂꯩꯔꯒ ꯋꯥꯔꯤ ꯁꯥꯋꯣ ꯑꯗꯨ ꯈꯛꯇ ꯍꯥꯏꯕꯅꯦꯕ
ꯎꯝ
ꯑꯗꯨꯗꯖꯨ ꯌꯦꯠꯂꯥꯛꯑꯦ ꯑꯗꯨꯒꯤꯅꯦ ꯑꯩꯅ ꯎꯝ ꯈꯪꯗꯦ ꯃꯤꯖꯤꯗꯤ ꯖꯥ ꯖꯥ ꯂꯩꯕꯅꯤꯅ
ꯍꯣꯏ
ꯅꯪꯗꯤ ꯅꯨꯄꯥ ꯑꯇꯣꯞꯄ ꯐ꯭ꯂꯠ ꯇꯧꯔꯛꯇ꯭ꯔꯣ
ꯑꯩ ꯅꯨꯄꯥꯕꯨ ꯋꯥꯔꯤ ꯁꯥꯗꯦ
ꯑꯗꯣ ꯑꯩꯗꯤ ꯅꯨꯄꯤꯔꯣ
ꯅꯣ ꯑꯩꯅ ꯍꯥꯏꯗꯤꯀꯣ ꯃꯤꯗꯤ ꯀꯩꯅꯣ ꯒ꯭ꯔꯨꯞꯇ ꯗꯨꯝ ꯈꯪꯗꯕ ꯑꯗꯨꯝ ꯀꯣꯜ ꯇꯧꯔꯛꯑꯣ ꯀ꯭ꯔꯤ ꯀꯔꯤ ꯇꯧꯕꯗꯣ
ꯑꯥꯎ
ꯑꯗꯣ ꯎꯝ ꯀꯩꯅꯣ ꯇꯧꯅꯤꯡꯗꯕ ꯑꯃ ꯌꯥꯎꯕꯗꯣ
ꯆꯥꯔ
ꯑꯩꯈꯣꯏ ꯏꯃꯥꯟꯅꯕꯤ ꯑꯍꯨꯝ ꯃꯔꯤ ꯂꯩꯌꯦ ꯑꯗꯨꯒ ꯅꯪ ꯑꯁꯤꯈꯛꯇꯅꯦ
ꯑꯩꯉꯣꯟꯗꯗꯤ ꯀ꯭ꯔꯤꯒꯤ ꯇꯧꯅꯤꯡꯕ
ꯑꯩꯒꯤ ꯏꯃꯥꯟ ꯏꯃꯥꯟꯅꯕꯤꯅ ꯍꯥꯏꯕꯤꯕꯅꯤꯅ ꯃꯥꯅꯗꯤ ꯃꯥꯕꯨꯁꯨ ꯇꯨ ꯉꯥꯡꯉꯨ ꯍꯥꯏꯅ ꯍꯥꯏꯕꯤꯕꯒꯤꯅꯤꯅ
ꯑꯠꯆꯥ ꯃꯥꯅꯗꯤ ꯅꯣꯏꯉꯣꯟꯗ ꯉꯥꯡꯕꯤꯌꯣ ꯍꯥꯏꯕꯒꯤ ꯑꯩꯅ ꯉꯥꯡꯕꯤꯔꯤꯕ ꯃꯣꯏꯅꯁꯨ ꯅꯪꯉꯣꯟꯗꯁꯨ ꯑꯗꯨꯃꯥꯏꯅ ꯍꯥꯏꯔꯒꯥ ꯉꯥꯡꯉꯗꯤ ꯂꯣꯏꯔꯦꯗꯅ ꯋꯥꯁꯦ
ꯑꯣ ꯑꯩ ꯀꯥꯎꯕꯅꯦ ꯑꯣꯟ ꯃꯥꯁꯦ ꯏꯃꯥꯟꯅꯕꯤꯅ ꯍꯪꯉꯦꯕ ꯅꯪ ꯋꯥꯔꯤ ꯁꯥꯅꯤꯡꯉꯥꯏ ꯃꯤ ꯂꯩꯕ꯭ꯔꯥ ꯂꯩꯇꯦ ꯅꯣꯏ ꯑꯈꯣꯏ ꯈꯛꯇꯅꯦ ꯍꯥꯏꯗꯣꯢꯕ ꯑꯣ ꯑꯣ ꯑꯗꯨꯗꯤ ꯑꯩ ꯅꯝꯕꯔ ꯊꯥꯔꯛꯀꯦ ꯀꯣ ꯍꯥꯏꯕꯅꯤ